ꯑꯃꯨꯛ ꯇꯧꯔꯕ꯭ꯔꯥ ꯀꯔꯤꯅꯣ꯫ ꯇꯥꯗ꯭ꯔꯦꯅꯦ ꯑꯩꯗꯤ ꯑꯣ ꯇꯥꯔꯦ ꯇꯥꯔꯦ꯫ ꯍꯥꯏ꯫
ꯅꯪꯅ ꯉꯥꯡꯕ ꯃꯨꯛꯇꯥꯗ꯭ꯔꯦꯍꯦ ꯍꯟꯇꯛꯅ ꯑꯩ꯫
ꯁꯨꯡꯇꯥ ꯇꯥꯗ꯭ꯔꯕꯣ꯫ ꯍꯦꯜꯂꯣ꯫ ꯇꯥꯗ꯭ꯔꯦ
ꯎꯝ꯫
ꯀꯩꯝ ꯇꯥꯗ꯭ꯔꯦ꯫ ꯑꯣ ꯃꯥꯏ ꯒꯣꯗ ꯑꯥ꯫
ꯇꯥꯔꯕꯣ ꯇꯥꯔꯕꯣ꯫
ꯇꯥꯔꯕꯣ꯫ ꯇꯥꯔꯦ꯫
ꯁꯨꯝ ꯍꯦꯟꯖꯥꯡꯒꯨꯝꯕꯁꯦ꯫ ꯗꯩꯗ꯫ ꯑꯩꯅ ꯌꯥꯝ ꯄꯥꯝꯖꯅ ꯆꯥꯕꯁꯦ ꯆꯝꯊꯣꯡꯒꯨꯝꯕꯁꯤꯅ ꯍꯦꯟꯅ ꯄꯥꯝꯃꯦꯕꯀꯣ꯫ ꯑꯗꯨꯒ꯫ ꯆꯝꯊꯣꯡ ꯍꯥꯏꯔꯒ ꯑꯃ ꯉꯥꯒ ꯊꯥꯛꯄ ꯅꯠꯇꯕ꯫ ꯌꯥꯝ ꯇꯤꯜꯍꯧ ꯈꯛꯇꯪ ꯇꯧꯔ ꯏꯁꯤꯡꯒ ꯁꯧꯍꯜꯂ꯫ ꯑꯗꯨꯃꯥꯏꯅ ꯃꯣꯔꯣꯛꯀꯨꯝꯕꯇꯪ ꯊꯥꯛꯑꯒ ꯆꯥꯕꯗꯣ꯫
ꯑꯣ꯫
ꯉꯥꯁꯦ ꯃꯤꯅꯗꯤ ꯉꯥ ꯊꯥꯛꯄꯅ ꯍꯥꯎꯋꯦꯅ ꯍꯥꯏꯕ꯫ ꯑꯗꯣ ꯑꯩꯗꯤ ꯉꯥꯁꯦ ꯌꯥꯝ ꯄꯥꯝꯗꯦꯕ꯫ ꯀꯩꯒꯤꯅꯣꯗ ꯉꯥꯒꯤ ꯉꯥꯍꯤꯡ ꯃꯅꯝꯗꯣ ꯑꯗꯨꯗꯣ ꯑꯗꯨꯝ ꯊꯣꯡꯉ ꯂꯣꯏꯔꯗꯨ ꯐꯥꯎꯕ꯫ ꯑꯗꯨꯝ ꯏꯁꯥꯗ ꯅꯝꯕ ꯈꯟꯕꯗꯣ ꯑꯗꯨ ꯇꯧꯋꯦꯕ ꯑꯗꯨꯗꯨꯒ꯫ ꯑꯩꯈꯣꯏ ꯏꯃꯨꯡꯗꯗꯤ ꯂꯩꯅꯤꯈꯣꯏꯁꯦ꯫
ꯑꯥ꯫
ꯉꯥꯎꯖꯕ ꯉꯥꯛꯇꯅꯦꯕ꯫
ꯍꯣꯍꯣ ꯑꯥ꯫
ꯆꯥꯅꯤꯡꯗ ꯇꯥꯔꯁꯨ ꯃꯌꯥꯝ ꯄꯨꯜꯂꯞꯒꯤ ꯍꯦꯟꯖꯥꯡꯗꯣ ꯑꯃꯇꯪ ꯊꯣꯡꯉꯃꯤꯅꯤꯅ ꯉꯥꯁꯦ ꯑꯗꯨꯝ ꯆꯥꯗꯤ ꯆꯥꯗꯣꯏꯅꯦꯕ꯫ ꯑꯗꯨꯒ ꯑꯩꯅ ꯌꯥꯝꯅ ꯄꯥꯝꯖꯩ ꯐꯖꯅ ꯆꯥꯕꯗꯨꯗꯤ ꯑꯣꯏꯗꯤ ꯑꯣꯏꯗꯦꯕ
ꯑꯣꯥꯎ
ꯑꯗꯣ ꯑ ꯉꯥ ꯆꯥ ꯆꯥꯎꯅ ꯄꯤꯕ ꯃꯍꯨꯠꯇꯅꯦ ꯕꯣꯔꯥꯒꯨꯝꯕ ꯍꯥꯕ ꯑꯗꯨꯕꯕꯤꯔꯛꯄ ꯑꯗꯨꯅ ꯍꯦꯟꯅꯁꯨ ꯑꯩꯉꯣꯟꯗ ꯄꯥꯝꯃꯦꯕ ꯑꯗꯨꯒ ꯕꯣꯔꯥꯅ ꯃꯤꯗꯤ ꯑꯃ ꯃꯌꯥꯃꯛꯇꯣꯡ ꯕꯣꯔꯥꯗꯣ ꯑꯗꯨꯗꯤ ꯌꯥꯝ ꯃꯤꯟꯗꯤꯌꯥ ꯌꯥꯝ ꯄꯥꯝꯅꯕ ꯑꯩꯗꯤ ꯀꯌꯥ ꯑꯗꯨꯗꯤ ꯀꯜꯂꯛꯇꯦꯕ ꯑꯗꯨꯒ ꯑꯩꯅ ꯌꯥꯝ ꯄꯥꯝꯃꯤ ꯕꯣꯔꯥ ꯃꯈ ꯐꯖꯅ ꯅꯥꯀꯨꯞꯄꯤꯒꯨꯝꯕꯕꯁꯤ ꯇꯤꯜꯍꯧꯒꯨꯝꯕ ꯑꯗꯨ ꯍꯦꯟꯅ ꯄꯥꯝꯃꯦ ꯑꯂꯨꯁꯨ ꯀꯌꯥ ꯕꯔꯥ ꯆꯥꯕꯗ ꯍꯥꯎꯕ ꯑꯣꯏꯗꯦꯕ
ꯍ
ꯑꯗꯒꯤ ꯑꯩꯈꯣꯏ ꯃꯅꯤꯄꯨꯔꯒꯤ ꯍꯦꯟꯖꯥꯡ ꯃꯈꯜ ꯃꯈꯜ ꯃꯌꯥꯝ ꯂꯩꯕꯁ ꯁꯤꯗꯩꯗ ꯌꯥꯝꯅ ꯃꯌꯥꯝꯗꯤ ꯌꯥꯝ ꯌꯨꯅꯤꯛ ꯑꯣꯏꯔꯗꯤ ꯈꯟꯖꯕ ꯑꯗꯨꯒ ꯑꯩꯅꯗꯤ ꯃꯤꯉꯣꯟ ꯍꯥꯏꯗꯤ ꯃꯦꯟꯂꯦꯟ ꯏꯟꯗꯤꯌꯥꯗꯒꯤ ꯂꯧꯁꯤꯟꯕ ꯌꯥꯝ ꯃꯥꯟꯕꯁꯦ ꯎꯇꯤꯁꯦ ꯎꯇꯤꯁꯦꯦꯡ ꯕꯦꯡꯒꯥꯜ ꯋꯦꯁ ꯕꯦꯡꯒꯥꯜ ꯁꯥꯟꯉꯀꯥꯟꯗ ꯃꯣꯏꯒꯤ ꯍꯋꯥꯏ ꯊꯔꯥꯛꯁꯦ ꯃꯠꯇꯔ ꯍꯥꯏꯗꯅ ꯑꯗꯨ ꯃꯇꯔ ꯍꯥꯏꯔ ꯇꯇꯔ ꯊꯣꯡꯕ ꯍꯥꯏꯔꯒ ꯑꯃ ꯅꯇꯔ ꯃꯃꯤꯡꯗꯨꯗꯤ ꯐꯖꯅ ꯍꯥꯏꯕ ꯍꯩꯇ꯭ꯔꯦ ꯃꯣꯏ ꯃꯣꯟꯗꯨꯗ ꯑꯗꯨꯃꯥꯏꯅ ꯍꯥꯏꯣ ꯀ ꯀꯃꯅꯦ ꯑꯦꯕ ꯈ ꯑꯩ ꯁꯨꯝ ꯈꯜꯂꯤꯅꯦ ꯎꯝ ꯑꯩꯈꯣꯏ ꯃꯅꯤꯄꯨꯔꯁꯦ ꯊꯥꯏꯅ ꯍꯤꯟꯗꯨ ꯗꯙꯔꯃꯁꯦ ꯐꯛꯥꯎ ꯂꯥꯛꯄꯗꯨꯗ ꯃꯣꯏ ꯁꯣꯟꯝꯒꯤ ꯀꯜꯆꯔ ꯂꯣꯟ ꯀꯩꯁꯦ ꯃꯌꯥꯝ ꯑꯃ ꯄꯨꯁꯜꯂꯛꯈꯤꯗꯅ ꯑꯗꯨꯗꯨꯅ ꯑ ꯈꯖꯤꯛ ꯈꯖꯤꯛ ꯃꯤ ꯁꯝꯅ ꯍꯥꯏꯔꯀꯥꯟꯗ ꯑꯗꯨꯃꯥꯏꯅ ꯑꯣꯜꯂꯛꯈꯤꯕꯒ ꯑꯣꯏꯖꯥꯠ ꯅꯥꯒꯅ ꯈꯜꯂꯤꯅꯤ
ꯑꯣꯏꯗꯣꯏꯅꯦ ꯑꯣꯏꯗꯣꯏꯅꯤ
ꯃꯣꯏꯒꯤ ꯑꯗꯨ ꯊꯣꯡꯕꯗꯁꯨ ꯀꯩꯅꯣ ꯊꯥꯛꯑꯦꯕ ꯕꯦꯀꯤꯡ ꯁꯣꯗꯥꯒꯤ ꯃꯑꯣꯡꯗꯣ ꯑꯗꯨꯃꯥꯏꯅ ꯇꯧꯕ ꯁꯣꯗꯥꯕꯥꯏꯒꯞꯀꯤ ꯇꯥꯏꯞ ꯇꯧꯕ ꯃꯆꯜ ꯑꯃ ꯊꯥꯛꯑꯦꯕ
ꯑꯥ
ꯍꯥꯏꯐꯦꯠ ꯃꯥꯟꯅꯕꯗꯣ ꯎꯠꯇꯤ ꯊꯣꯡꯕ ꯍꯥꯏꯔꯒ ꯎꯇꯤ ꯑꯁꯪꯕꯁꯦ ꯃꯌꯥꯝꯗꯤ ꯌꯥꯝ ꯄꯥꯝꯃꯤꯁꯦ ꯆꯥꯅꯩꯀꯣ ꯑꯗꯣ ꯃꯣꯏꯒꯤ ꯄꯥꯡꯈꯣꯛꯂꯥ ꯍꯥꯞꯄꯗꯣ ꯑꯗꯨꯗꯨꯅ ꯑꯩꯗꯤ ꯌꯥꯝ ꯂꯦꯡꯒꯜꯂꯦ ꯎꯇꯤ ꯑꯁꯪ ꯆꯥꯕꯗꯗꯤ
ꯑꯣ ꯑꯩꯁꯨꯅꯦ ꯆꯞ ꯃꯥꯟꯅꯩ
ꯑꯗꯨꯒ ꯎꯁꯣꯏ ꯎꯁꯣꯏ ꯍꯥꯏꯗꯥꯏꯅꯦ ꯋꯥꯒꯤ ꯀꯩꯅꯣꯗꯣ ꯑꯗꯨꯒꯨꯝꯕ ꯎꯇꯤꯗꯨꯁꯨ ꯍꯥꯎ ꯑꯗꯨꯝ ꯍꯥꯎꯋꯦ ꯀꯥꯡꯗꯒ ꯆꯥꯅꯕꯗꯣ
ꯑꯣ ꯍꯥꯎꯕꯅꯦ
ꯀꯥꯡ ꯍꯥꯏꯔꯒ ꯀꯥꯡ ꯀꯨꯏꯔꯛꯑꯝꯃꯔꯣꯏꯅꯦ
ꯑꯥ ꯑꯥ ꯑꯥ ꯍꯣꯏ
ꯅꯣꯏ ꯑꯗꯨꯗꯗꯤ ꯀꯃꯥꯏ ꯇꯧꯒꯦ ꯈꯪꯗꯦ ꯑꯩꯈꯣꯏ ꯁꯤꯗꯗꯤ ꯀꯥꯡꯗꯣ ꯀꯩꯁꯨ ꯌꯥꯝ ꯀꯟꯅ ꯆꯥꯎꯅ ꯇꯧꯗꯦꯕ ꯑꯗꯨꯅ ꯕꯥꯃꯣꯟꯒꯤꯗꯒ ꯆꯠꯂꯒ ꯈꯦꯆꯤ ꯆꯥꯕꯒ ꯍꯥꯏꯕꯗꯣ ꯑꯗꯨꯗꯣ ꯑꯝꯐꯣꯛꯄꯨ ꯆꯥꯗ꯭ꯔꯤ ꯃꯥꯜꯂꯦꯗ ꯑꯩꯗꯤ ꯑꯁ ꯑꯩꯗꯤ ꯀꯨꯝꯍꯩ ꯍꯔꯥꯎ ꯌꯥꯝ ꯀꯟꯅ ꯌꯥꯎꯒꯟꯗꯦꯕ ꯑꯗꯨꯅ ꯑꯗꯨꯝ ꯌꯥꯝ ꯀꯟꯅ ꯑ ꯌꯨꯝꯗꯒꯤ ꯃꯄꯥꯟ ꯊꯣꯛꯇ꯭ꯔꯕꯅꯤꯅꯀꯣ ꯏꯊꯟꯗ ꯆꯥꯔꯁꯨ ꯏꯊꯟꯗ ꯏꯃꯨꯡꯗ ꯆꯥꯕꯤ ꯑꯗꯒꯤꯗꯤ ꯈꯪꯗꯦ ꯆꯠꯊꯣꯛꯑꯒ ꯀꯣꯏꯔ ꯆꯠꯂꯒ ꯆꯥꯕ ꯀꯥꯗꯣ ꯌꯥꯝ ꯀꯟꯅꯗꯤ ꯆꯥꯗꯦꯕ ꯑꯌꯥꯝꯕꯅ ꯏꯃꯨꯡꯗ ꯑꯩꯅ ꯆꯥꯅꯤꯡꯕꯖꯦ ꯏꯃꯨꯡꯗ ꯏꯊꯟꯗ ꯑꯗꯨꯝ ꯍꯧꯔ ꯆꯥꯖꯕꯤ ꯉꯥꯛ ꯇꯧꯋꯦ
ꯑꯣ ꯍꯣ ꯍꯣ ꯑꯩꯁꯨ ꯑꯗꯨꯝꯕ ꯇꯧꯋꯤꯗ ꯑꯗꯨꯝ
ꯎꯝ ꯀꯥꯡꯁꯦ ꯀꯤꯍꯣꯝ ꯆꯥꯅꯗꯥꯏꯅꯦ ꯀꯤꯍꯣꯝ ꯑꯃꯨꯛ ꯊꯣꯛꯂꯛꯑꯅꯤ
ꯍꯣꯏ
ꯀꯤꯍꯣꯝꯁꯦ ꯑꯩꯅ ꯉꯍꯥꯛꯃꯨꯛ ꯀꯤꯍꯣꯝ ꯀꯣꯂꯦꯖ ꯍꯜꯂꯛꯄꯗ ꯑꯍꯨꯝ ꯆꯥꯝꯃꯒꯤ ꯑꯍꯨꯝ ꯇꯧꯋꯦꯅ ꯂꯩꯔꯛꯄꯅꯦ ꯑꯗꯨꯒ ꯊꯥꯖꯤꯟꯕꯅꯤ ꯀꯤꯍꯣꯝꯗꯣ ꯍꯧꯖꯤꯛ ꯑꯍꯨꯝꯃꯛ ꯐꯖꯅ ꯍꯧꯋꯦ ꯑꯗꯣ ꯑꯃꯗꯤ ꯃꯤꯅ ꯅꯦꯛꯈꯥꯏꯔꯝꯃꯤꯔ ꯀꯩꯅꯣ ꯈꯪꯗꯦ ꯃꯅꯥꯗꯣ ꯂꯣꯏ ꯇꯦꯛꯑ ꯂꯩꯔꯝꯃꯦ
ꯑꯣ ꯍꯣ ꯅꯨꯡꯉꯥꯏꯇꯦ
ꯑꯗꯒꯤꯗꯤ ꯑꯩꯗꯤ ꯍꯩ ꯔꯥ ꯊꯥꯕꯒꯨꯝꯕꯁꯦ ꯈꯨꯣꯏꯕꯥꯥ ꯍꯣꯏꯁꯦ ꯌꯥꯝ ꯄꯥꯝꯃꯦꯕ ꯏꯃꯨꯡ ꯑꯩꯈꯣꯏ ꯏꯃꯨꯡ ꯃꯤꯈꯣꯏꯗ ꯍꯩꯔꯥ ꯊꯥꯕ ꯄꯥꯝꯕꯅꯤꯅꯀꯣ ꯃꯅꯤꯡꯗ ꯀꯤꯍꯣꯝ ꯑꯗꯨꯒꯤ ꯅꯥꯀꯟ ꯗꯅꯦꯀꯣ ꯂꯤꯆꯤꯖꯨ ꯊꯥꯏꯌꯦꯕ ꯂꯤꯆꯤꯗꯣ ꯐꯅꯌꯥꯝ ꯋꯥꯡꯉꯦ ꯑꯍꯨꯝ ꯊꯥꯕꯅꯦ ꯑꯃꯗꯤ ꯌꯥꯝ ꯄꯤꯛ ꯑ‌ꯦ ꯑꯗꯨꯒ ꯑꯅꯤ ꯑꯝꯗꯤ ꯋꯥꯡꯉꯦ꯫ ꯑꯗꯒꯤ ꯍꯩꯅꯧ ꯍꯧꯖꯤꯛ ꯍꯩꯅꯧ ꯃꯇꯝꯅꯤꯗꯅ ꯍꯧꯅꯧꯖꯦ ꯍꯩꯅꯧꯗꯣ ꯑꯩꯈꯣꯏꯒꯤ ꯂꯧꯕꯨꯛꯇꯣ ꯃꯌꯥꯝ ꯍꯧꯋꯦꯕ ꯑꯗꯨꯅ ꯃꯨꯂꯛꯄꯖꯨ ꯌꯥꯥꯔꯦ ꯑꯗꯨ ꯑꯗꯒꯤꯗꯤ ꯑꯁꯪꯕꯁꯨ ꯑꯆꯥꯔ ꯁꯦꯝꯕ ꯉꯔꯥꯡꯗꯒꯤ꯫ ꯑꯗꯥꯒꯤ ꯑꯆꯥꯔ ꯁꯦꯝꯕꯗ ꯗꯥꯏꯔꯦꯛ ꯀꯩꯅꯣ ꯍꯥꯞꯆꯤꯜꯂ ꯀꯥꯟꯗ ꯃꯣꯏꯒꯤ ꯑꯆꯥꯔ ꯁꯦꯝꯕꯒꯤ ꯃꯑꯣꯡꯗꯣ ꯁꯦꯝꯕꯥꯗꯤ ꯅꯠꯇꯕ ꯑꯩꯅ ꯑꯡ ꯁꯣꯏꯗꯣꯛꯑꯒ ꯊꯨꯝꯒꯗ ꯇꯤꯡꯊꯣꯛꯑ ꯊꯝꯃꯦ ꯑꯗꯨꯒ ꯀꯪꯍꯜꯂꯀꯥꯟꯗ ꯄꯥ ꯄꯄꯥꯟ ꯁꯣꯏꯨꯔꯀꯅꯨ ꯍꯟꯒꯦ ꯇꯧꯕꯑꯦꯕ꯫ ꯑꯗꯨꯃꯥꯏ ꯀꯪꯍꯟꯂꯤꯖꯤꯅ ꯍꯥꯎꯕ ꯍꯦꯜꯂꯦꯕ ꯑꯩꯒꯤ ꯋꯥꯈꯜꯗꯗꯤ ꯑꯆꯥꯔꯒꯤ ꯁꯤꯜꯂꯞ ꯁꯤꯜꯂꯞ ꯇꯧꯕꯗꯣ꯫ ꯑꯁꯤꯟꯕꯖꯦ ꯌꯥꯝ ꯀꯟꯅ ꯆꯥꯕ ꯉꯝꯗꯦꯕ ꯑꯩꯗꯤ꯫
ꯍꯣ ꯑꯩꯖꯨ ꯑꯗꯨꯃꯥꯏꯅ ꯄꯥꯝꯃꯦ꯫
ꯑꯆꯥꯔꯗꯨ ꯑꯣꯏꯅ ꯑꯆꯥꯔ ꯍꯥꯏꯕꯗꯤ ꯌꯥꯔꯔꯣꯢ꯫ ꯀꯪꯍꯟꯕꯗꯨꯗ ꯊꯨꯝꯗꯨꯅ ꯇꯤꯡꯊꯣꯛꯈ꯭ꯔꯕꯅꯤꯅ ꯑꯥ ꯀꯩꯅꯣꯗꯣ ꯑꯁꯤꯟꯕꯩ ꯁꯔꯨꯛꯇꯣ ꯌꯥꯝ ꯀꯟꯅ ꯌꯥꯎꯗ꯭ꯔꯦꯕꯀꯣ꯫ ꯑꯗꯨꯗꯨꯅꯥ ꯑꯩꯈꯣꯏꯅ ꯊꯨꯝꯗꯣ ꯇꯤꯡꯊꯣꯛꯈ꯭ꯔꯕ ꯃꯇꯨꯡꯗꯨꯗ ꯃꯆꯨꯝꯗꯣ ꯉꯥꯏꯍꯥꯛ ꯇꯥꯍꯜꯂꯅꯤ ꯑꯗꯨꯒ ꯆꯤꯅꯤꯒꯨꯝꯕ ꯑꯩꯈꯣꯏ ꯃꯣꯔꯣꯛ ꯑꯁꯨꯕꯥ ꯄꯥꯝꯃ ꯃꯣꯔꯣꯛ ꯑꯁꯨꯕꯒꯨꯝꯕꯗꯣ ꯆꯥꯏꯁꯤꯜꯂꯒ ꯑꯗꯨꯝ ꯆꯣꯠꯂꯤꯉꯩꯗꯣ ꯆꯥꯕꯗ ꯍꯥꯎꯋꯦ ꯑꯗꯨꯗꯨꯒ ꯉꯪꯍꯜꯂꯀꯥꯟꯗ ꯊꯨꯝꯗꯣ ꯈꯔ ꯍꯥꯞꯆꯤꯂ ꯀꯪꯍꯜꯂꯦꯗꯅ ꯑꯗꯨꯒ ꯀꯪꯉꯀꯥꯟꯗ ꯃꯣꯏꯗꯣ ꯄꯥꯊ꯭ꯔꯤꯛ ꯄꯥꯊ꯭ꯔꯤꯛ ꯄꯥꯔꯛꯑꯦꯕ꯫ ꯈꯔꯁꯨ ꯄꯥꯅ ꯁꯣꯏꯔꯕꯅꯤꯅ ꯑꯗꯨꯒꯤ ꯄꯥꯔꯛ ꯄꯥꯊꯤꯛ ꯄꯥꯕꯗꯣ ꯆꯤꯅꯤꯒ ꯃꯣꯔꯣꯛꯀ ꯇꯣꯠꯁꯤꯜꯂꯒ ꯊꯨꯝꯗꯤ ꯃꯁꯥꯒꯤ ꯌꯥꯛꯆꯥꯔꯃꯤꯅ ꯑꯗꯨꯃꯥꯏꯅ ꯆꯥꯕꯗꯨꯁꯨ ꯌꯥꯝ ꯍꯥꯎꯋꯦ꯫
ꯍꯥꯎꯅꯤꯌꯦ
ꯑꯆꯥ ꯁꯦꯝꯕ ꯑꯆꯥꯔ ꯁꯦꯝꯕꯃꯛꯇꯤ ꯍꯥꯏꯔ ꯑꯗꯨꯃꯥꯏꯅ ꯍꯩ ꯀꯪꯍꯟꯕꯒꯨꯝꯕꯁꯦ ꯑꯗꯨꯝ ꯑꯉꯥꯡ ꯑꯣꯢꯔꯤꯉꯩꯗꯒꯤ ꯈꯔ ꯑꯗꯨꯝ ꯑꯩꯅ ꯑꯗꯨꯝ ꯇꯧꯋꯦꯕ ꯆꫭꯔꯐꯣꯟ ꯀꯨꯝꯕ ꯁꯨ ꯑꯗꯒꯤ ꯍꯤꯀ꯭ꯔꯨꯒꯨꯝꯕꯁꯨ ꯑꯩꯈꯣꯏꯒꯤ ꯍꯩꯀ꯭ꯔꯨ ꯑꯃ ꯍꯧꯔꯝꯃꯦ
ꯑꯥ ꯑꯥ
ꯑꯗꯨꯅ ꯑꯗꯨꯏ ꯍꯩꯀꯔꯨ ꯑꯗꯨ ꯍꯧꯔꯤꯉꯩꯗꯗꯤ ꯑꯩꯈꯣꯏ ꯌꯥꯝ ꯃꯔꯥꯡ ꯀꯥꯏꯔꯦ ꯑꯗꯨꯅ ꯑꯩꯈꯣꯏꯒꯤ ꯏꯁꯥ ꯌꯨꯝꯗ ꯍꯧꯔꯗꯤ ꯆꯥꯅꯤꯡꯗꯦꯒ ꯍꯥꯏꯕꯗꯣ ꯑꯗꯨꯗ ꯑꯗꯨ ꯐꯅꯗꯤ ꯌꯥꯝ ꯆꯥꯅꯤꯡꯉꯝꯗꯦꯗꯣ ꯍꯧꯖꯤꯛ ꯍꯧ ꯀꯥꯟꯊ ꯑꯣꯏꯕ ꯍꯧꯗ꯭ꯔꯀꯥꯟꯁꯤꯗꯗꯤ ꯆꯥꯅꯤꯡ ꯑꯃꯨꯛ ꯆꯥꯅꯤꯡꯈꯠꯂꯑꯦꯅ ꯅꯍꯥꯟ ꯍꯣꯏꯗꯒꯤ ꯂꯩꯔꯒ ꯑꯃꯨꯛ ꯆꯥꯕ ꯌꯥꯎꯋꯦ
ꯍ
ꯃꯌꯥꯝꯍꯗꯤ ꯂꯧꯕ ꯍꯥꯏꯔꯒ ꯃꯌꯥꯍꯣꯏ ꯁꯤꯇꯥꯥꯛꯈꯣꯟ ꯄꯥꯜꯂꯦꯕꯀꯣ ꯁꯤꯇꯥꯕꫭꯟꯗꫭ ꯑꯩ ꯍꯩ ꯌꯥꯝ ꯆꯥꯡꯒꯠ ꯊꯣꯡꯕꯩ ꯃꯥꯅ ꯑꯗꯨꯝ ꯄꯤꯔꯦꯕ ꯆꯝꯇ꯭ꯔꯒꯨꯝꯕꯁꯦ ꯁꯤꯇꯥꯕꯣꯟꯗ ꯃꯥꯡꯉꯒ ꯑꯃꯨꯛ ꯄꯤꯔꯛꯄꯁꯤꯗꯒꯤ ꯑꯩꯅ ꯆꯥꯔꯒ ꯃꯔꯨ ꯑꯣꯏꯗꯣ ꯂꯧꯊꯣꯛꯑꯒ ꯀꯥꯡꯊꯅꯕ ꯊꯝꯍꯧꯕꯅꯦꯕ ꯑꯗꯨꯒ ꯗ ꯍꯧꯔꯦ ꯑꯗꯨꯝ ꯌꯥꯝ ꯃꯌꯥꯝ ꯃꯅꯥꯒ ꯃꯌꯥꯝ ꯄꯥꯜꯂꯦ ꯋꯥꯡꯈꯠꯂꯦ ꯀꯩꯅꯣ ꯑꯩꯈꯣꯏꯒꯤ ꯀꯩꯅꯣꯝ ꯐꯋꯦꯕ ꯀꯧꯕꯤꯂꯥ ꯄꯥꯝꯕꯤ ꯑꯃ ꯀꯧꯕꯤꯂꯥꯗꯨꯗ ꯁꯨꯝꯖꯤꯂ ꯌꯦꯂꯀꯥꯟꯁꯤꯗ ꯑꯥ ꯃꯇꯣꯟ ꯌꯧꯈ꯭ꯔꯦ
ꯑꯣ
ꯍ ꯍꯌꯦꯡꯋꯥꯏ ꯄꯥꯜꯂꯛꯑꯀꯥꯟꯗ ꯀꯃꯥꯏꯅ ꯍꯦꯛꯇꯦꯅꯣ ꯈꯪꯗꯦ ꯀꯧꯕꯖꯥ
ꯃꯥꯅꯤꯅꯦ ꯋꯥꯡꯒ꯭ꯔꯕ ꯎ ꯏꯅꯦ
ꯀꯥꯂꯦꯟ ꯆꯡꯉꯝꯅꯤꯅ ꯀꯥꯡ ꯆꯤꯛꯇ꯭ꯔꯣ ꯅꯣꯏꯗꯤ
ꯆꯦ ꯑꯗꯨꯝ
ꯁꯣꯝ ꯅꯥꯀꯟꯗꯗꯤ ꯀꯩꯅꯣꯒ ꯑꯣꯏꯕꯅꯦ ꯋꯥ ꯀꯩꯀꯩ ꯍꯧꯕ ꯃꯔꯛ ꯃꯌꯥꯝꯒ ꯑꯣꯏꯕꯅꯤꯅ ꯀꯥꯡꯅ ꯂꯣꯏꯔꯦ ꯏꯁꯤꯡ ꯃꯌꯥꯒ ꯑꯣꯏꯕꯅꯤꯅ ꯀꯥꯡ ꯃꯔꯥꯡ ꯀꯥꯏ
ꯍꯣꯏ ꯍꯣꯏ ꯑꯩꯈꯣꯏꯅꯕꯨꯗꯤ ꯌꯥꯝ ꯆꯤꯛꯇꯦ ꯑꯗꯣ ꯆꯤꯛꯇꯤ ꯆꯤꯛ ꯏ
ꯅꯣꯏꯗꯤ ꯆꯨ ꯒꯨꯝꯕꯒ ꯍꯧꯗ꯭ꯔꯣ
ꯑꯩꯈꯣꯏ ꯆꯨ ꯍꯧꯋꯦ
ꯑꯩꯈꯣꯏꯒꯤꯗꯤ ꯆꯨꯖꯦ ꯑꯩꯕꯨꯗ ꯌꯥꯝ ꯌꯥ ꯀꯨꯝꯒꯜꯂꯦꯅ ꯆꯥꯒꯟꯗꯦꯕ ꯑꯗꯣ ꯑꯩꯈꯣꯏ ꯏꯅꯥꯎꯄꯤꯗꯨꯗꯤ ꯌꯥꯝ ꯄꯥꯝꯃꯦ ꯑꯗꯨꯅ ꯑꯩꯈꯣꯏ ꯄꯨꯍꯣꯏꯒꯤ ꯆꯨ ꯆꯕꯨꯟ ꯑꯃ ꯍꯧꯋꯦꯕ ꯑꯗꯨꯗꯒꯤ ꯃꯣꯏꯒꯤ ꯌꯥꯂꯛꯄ ꯒꯥꯟꯗ ꯍꯣꯏ ꯃꯣꯏꯅ ꯆꯥꯕꯩ ꯊꯃꯝꯕꯗꯣ ꯑꯗꯨꯗ ꯆꯥꯅꯤꯡꯒꯒꯥꯟꯗ ꯃꯔꯛꯇꯕꯨꯗꯤ ꯆꯥꯏ ꯑꯗꯣ ꯆꯨ ꯆꯥꯕꯁꯦ ꯂꯩꯗꯒ ꯌꯥꯠꯂꯦꯕ ꯑꯩꯗꯤ
ꯑꯥ ꯑꯥ ꯑꯥ
ꯂꯩꯗꯣ ꯅꯥꯔꯒ ꯂꯩꯍꯧꯕꯗꯣ ꯑꯗꯨꯃꯥꯏꯅ ꯇꯧ
ꯍꯣꯏ ꯑꯩꯗꯤ ꯅꯥꯔꯁꯨ ꯑꯗꯨꯝ ꯆꯥꯏ ꯍꯥꯎꯋꯦ ꯑꯗꯨꯝ
ꯅꯣꯡꯁꯤꯅ ꯆꯨꯗꯧ ꯃꯥꯜꯂꯒ ꯆꯨꯁꯨ ꯆꯨꯗꯦ ꯑꯣ ꯆꯥꯛꯅ ꯍꯜꯂ ꯊꯝꯃꯦ ꯇꯧꯔꯤꯁꯦ
ꯍꯣꯏ꯫
ꯑꯁ ꯑꯣꯝ ꯆꯥꯛꯅꯕꯗ ꯑꯩ ꯉꯁꯥꯏ ꯅꯨꯡꯊꯤꯟ ꯇꯨꯡꯒꯦ ꯇꯧꯕꯅꯦꯕ ꯀꯣ ꯑꯗꯨꯕꯨ ꯍꯨꯃꯥꯡꯁꯦ ꯕꯔ꯭ꯤ ꯀꯥꯈꯠꯂꯒ ꯇꯨꯝꯕꯁꯦ ꯌꯥꯗ꯭ꯔꯕ ꯎꯝ ꯎꯝ ꯀꯩꯅꯣꯁꯤꯅ ꯅꯨꯡꯁꯥꯁꯨ ꯁꯥꯗꯕꯤ ꯅꯣꯡꯃꯪꯉ ꯇꯧꯕꯗ ꯑꯗꯣ ꯇꯨꯝꯗ꯭ꯔꯦ ꯑꯗꯨꯝ ꯑꯉꯥꯡ ꯇꯨꯏꯁꯟ ꯂꯥꯛꯁꯟꯗꯅ
ꯎꯝ ꯐꯔꯦꯗꯨꯅ ꯍꯦꯛ
ꯑꯗꯨꯒ ꯅꯨꯡꯊꯤꯟꯗꯨꯗ ꯑꯉꯥꯡꯒꯣꯏ ꯍꯩꯅꯧ ꯍꯦꯛꯎꯏꯅ ꯍꯩꯅꯧꯗꯣ ꯂꯩ ꯂꯩꯔꯝꯃꯦ ꯑꯃꯨꯟꯕ ꯑꯗꯨꯃꯨꯛ ꯆꯥꯔꯦ
ꯑꯥ
ꯀꯩꯅꯣ ꯍꯥꯏꯔꯒ ꯑ ꯍꯩꯅꯧ ꯍꯥꯏꯔꯒ ꯑ ꯍꯩꯅꯧꯁꯦ ꯀꯩꯅꯣꯒꯨꯝꯕꯒꯤ ꯐꯤꯔꯣꯜꯒꯨꯝꯕꯒꯤ ꯍꯩ ꯊꯣꯡꯕ ꯇꯧꯅꯕꯗꯣ ꯍꯟꯖꯥꯡꯗ ꯍꯥꯞꯅꯕꯗꯣ ꯍꯟꯖꯥꯡ ꯃꯊꯦꯜꯗ ꯍꯩ ꯊꯣꯡꯕꯁꯦ ꯑꯩꯗꯤ ꯅꯥꯍꯟꯒꯣꯏ ꯑꯩꯅ ꯑꯉꯥꯡ ꯑꯣꯏꯔꯤꯉꯩꯗꯗꯤ ꯑꯩꯅ ꯈꯪꯕꯗ ꯆꯣꯔꯐꯣꯟꯒꯨꯝꯕ ꯍꯩꯅꯤꯡꯒꯨꯝꯕ ꯃꯪꯒꯤꯒꯨꯝꯕꯗꯩꯩ ꯍꯦꯟ ꯊꯣꯡ ꯍꯧꯖꯤꯛꯀꯥꯟꯗꯤ ꯍꯩꯅꯧꯁꯨ ꯊꯣꯡꯉꯤꯗꯣ ꯃꯣꯏꯅ ꯇꯧꯔꯤꯁꯦ ꯈꯥꯃꯦꯟ ꯑꯁꯤꯟꯕꯁꯨ ꯍꯩ ꯊꯣꯡꯕꯗ ꯊꯣꯡꯖꯟꯅꯩꯗꯣ ꯑꯗꯩ ꯊ ꯀꯤꯍꯣꯝꯕꯨꯗꯤ ꯑꯩꯈꯣꯏꯅ ꯀꯣꯏ ꯆꯠꯄꯒꯤ ꯀꯩꯅꯣ ꯇꯧꯕꯗꯨꯗ ꯆꯥꯏꯗꯅꯀꯣ ꯗꯨꯗꯣ ꯈꯥꯃꯦꯟ ꯑꯁꯤꯟꯕꯗꯣ ꯍꯩ ꯊꯣꯡꯕꯗꯒ ꯊꯣꯡꯉꯦ ꯑꯩꯗꯤ ꯉꯛꯎꯔꯕꯅꯦ ꯈꯪꯉꯕ ꯑꯗꯒꯤꯗꯤ ꯍꯩ ꯊꯣꯡꯕꯗꯨꯁꯨ ꯃꯣꯏꯗꯤ ꯊꯥꯎꯁꯨ ꯉꯧ ꯃꯥꯜꯂꯦ
ꯍꯣꯏ ꯍꯣꯏ
ꯐꯗꯤꯒꯣꯝꯒꯁꯨ ꯊꯥꯛꯏꯅꯦ
ꯑꯦ
ꯑꯁ
ꯋꯥꯈꯜ ꯑꯃꯅꯤꯅꯦ ꯑꯗꯨꯅꯃꯨꯛ
ꯀꯩꯅꯣ ꯇꯧꯕꯒꯤ ꯎꯝ
ꯎꯝ
ꯑꯗꯨꯃꯥꯏꯅ ꯎꯁꯣꯞꯀꯨꯝꯕ ꯇꯧꯕꯁꯦ ꯉꯥ ꯌꯥꯎꯗ꯭ꯔꯗꯤ ꯁꯅꯥ ꯊꯣꯡꯕ ꯍꯥꯞꯅꯩꯗꯅ ꯑꯉꯥꯡ ꯑꯣꯏꯔꯤꯉꯩ__ ꯐꯖꯅꯤ ꯈꯪꯉꯕ ꯑꯩꯁꯦ ꯁꯅꯥ ꯊꯣꯡꯕꯁꯦ ꯀꯩꯅꯣ ꯈꯪꯉꯝꯗꯦꯕ ꯑꯗꯨꯒ ꯑꯩꯈꯣꯏꯒꯤ ꯏꯃꯥꯕꯣꯏꯒꯤ ꯎꯝ ꯃꯌꯨꯝꯗꯨꯅꯤꯅꯦ ꯃꯣꯏꯒꯤ ꯎꯁꯣꯛꯑ ꯀꯩꯅꯣꯝ ꯇꯧꯕꯅꯦ ꯑꯉꯥꯡ ꯑꯣꯏꯔꯤꯉꯩꯗ ꯁꯅꯥ ꯊꯣꯡꯕꯁꯦ ꯍꯥꯄꯛꯑꯕ ꯑꯗꯨꯒꯅꯦ ꯁꯟ ꯁꯪꯒꯣꯝ ꯁꯅꯥ ꯃꯅꯝꯁꯦ ꯀꯜꯂꯤꯗꯅꯀꯣ ꯑꯩꯁ ꯑꯉꯥꯡ ꯑꯣꯏꯔꯤꯉꯩꯗ ꯁꯪꯒꯣꯝꯁꯅꯥꯗꯣ ꯁꯔ ꯆꯥꯁꯤꯜꯂꯨꯔꯒ ꯑꯩꯁꯦ ꯀꯣꯛ ꯉꯥꯎ ꯈꯠꯈ꯭ꯔꯕ ꯈꯪꯉꯕ ꯑꯗꯨꯝ ꯑꯗꯨ ꯑꯗꯨ ꯑꯗꯨꯗꯩ ꯑꯗꯒꯤꯅꯦ ꯈꯪꯕ ꯁꯡꯒꯣꯝ ꯁꯥꯟ ꯆꯥꯕꯖꯤ ꯀꯣꯛ ꯉꯥꯎ ꯑꯗꯨꯒꯤ ꯅꯨꯃꯤꯠꯇ ꯀꯣꯛ ꯉꯥꯎꯈꯤꯕꯗꯩꯅꯦ ꯑꯗꯨꯝ ꯁꯥꯖꯩ ꯁꯪꯒꯣꯝ ꯁꯅꯥ ꯄꯜꯂꯛꯄꯒꯅꯤ ꯈꯤꯔꯨꯝ ꯈꯤꯔꯨꯝ ꯇꯧꯔꯒꯅꯦ ꯆꯥꯗꯨꯗ ꯀꯤꯔꯦꯕ ꯈꯪꯉꯣ ꯑꯗꯨꯅ ꯁꯨꯡꯆꯥ ꯆꯥꯗꯦꯕ ꯑꯗꯨꯒ ꯍꯟꯗꯛ ꯃꯌꯥ ꯍꯣꯏ ꯃꯅꯤ ꯂꯨꯍꯣꯡꯒꯤꯕꯗꯣ
ꯍꯣꯏ ꯍꯣꯏ
ꯀꯧꯕꯗꯣ ꯃꯣꯏ ꯃꯤ ꯂꯩ ꯇꯨꯗꯅꯅꯦ ꯀꯩꯅꯣ ꯇꯧꯕ ꯉꯥ ꯇꯧꯅꯤ ꯇꯧꯔꯝꯃꯒ ꯇꯧꯔꯔꯣꯏꯖꯦ ꯑꯩꯈꯣꯏꯁꯨ ꯅꯨꯡꯉꯥꯏꯇ꯭ꯔꯦ ꯃꯤ ꯕꯥꯇꯣꯟ ꯆꯠꯂꯨꯔꯕꯅꯤꯅ ꯍꯌꯦꯡ ꯀꯩꯅꯣꯅꯦ ꯍꯥꯏꯔ ꯀꯥꯟ ꯆꯥꯛꯀꯧꯕꯅꯦ ꯍꯥꯏꯔ ꯀꯃꯥꯏꯅ ꯌꯩꯊꯣꯛꯀꯗꯣꯏ ꯈꯣꯠꯇꯣꯏꯅꯣ ꯇꯧꯔꯒ ꯌꯩ ꯊꯣꯛꯈꯤꯗ꯭ꯔꯦꯕ ꯑꯗꯨꯒ ꯁꯪꯒꯣꯝ ꯁꯅ ꯑꯣꯏꯅ ꯁꯤꯟꯒ꯭ꯔꯦꯕ ꯑ ꯑ ꯩꯅ ꯀꯣꯂꯦꯁ ꯍꯂꯛ ꯁꯤꯗ ꯃꯌꯥꯁꯦ ꯍ ꯃꯌꯥꯅ ꯎꯝ ꯀꯩꯅꯣ ꯇꯧꯔꯛꯑꯣ ꯎꯝ ꯅꯪ ꯍꯜꯂꯛꯄꯁꯤꯗ ꯐꯣꯟ ꯇꯧꯔꯛꯑꯣ ꯑꯩ ꯍꯦꯟꯖꯥꯡꯗꯣ ꯈꯥꯛ ꯉꯥꯏꯔꯝꯃꯒꯦꯅ ꯍꯥꯏꯔꯛꯄ ꯑꯗꯨꯗꯨꯒ ꯑꯩꯖꯤꯅ ꯍꯜꯂꯛꯄꯁꯤꯗ ꯄꯨꯡꯗꯨ ꯈꯔ ꯊꯦꯡꯉꯝꯃꯅꯤ ꯄꯨꯡ ꯑꯍꯨꯝ ꯑꯗꯨꯋꯥꯏꯔ ꯀꯩꯅꯣꯝ ꯇꯥꯔꯝꯃꯅꯤ ꯑꯗꯨꯗꯩꯗ ꯐꯣꯟ ꯇꯧꯔꯦ ꯑꯗꯨꯒ ꯃꯥꯁꯦ ꯎꯝ ꯐꯣꯟꯗꯣ ꯄꯥꯏꯔꯛꯇꯦꯕ ꯃꯣꯏ ꯄꯥ ꯄꯥꯏꯔꯦ ꯑꯗꯨꯒ ꯃꯥꯗꯣ ꯀꯧꯒ꯭ꯔꯦ ꯑꯗꯨꯗꯨꯒ ꯊꯣꯛꯂꯛꯑꯦ ꯑꯗꯨꯗꯨꯒ ꯀꯩꯅꯣꯅꯦ ꯁꯪꯒꯣꯝ ꯁꯅꯥ ꯊꯣꯡꯕꯅꯦ ꯁꯤꯡꯖꯨꯅꯦ ꯑꯗꯨꯒ ꯄꯀꯣꯔꯥꯔꯀꯩꯅꯣ ꯈꯥꯛꯑꯝꯕꯅꯤꯅꯦ ꯁꯪꯒꯣꯝ ꯁꯅꯥꯗꯣ ꯈꯪꯕ ꯀꯟꯇꯦꯅꯔ ꯇꯧꯕꯗꯣ ꯑꯗꯨ ꯍꯥꯞꯄ ꯈꯥꯛꯑꯝꯃꯦꯕ ꯊꯪꯒꯜ ꯈꯥꯡ ꯃꯌꯥꯝ ꯌꯥꯝꯃꯦꯕ ꯑꯗꯨꯗ ꯆꯥꯕꯗꯗꯤ ꯊꯥꯎꯋꯦꯝꯃꯦ ꯑꯗꯨꯗꯨꯒ ꯑꯗꯨꯃꯗꯤ ꯐꯖꯅ ꯆꯥꯈꯤ ꯃꯥꯜꯂꯦ
ꯍꯣꯏ